ꯇꯔꯥꯄꯨꯔꯥ
ꯇꯔꯦ
ꯆꯞ ꯆꯞ ꯆꯞ ꯇꯧꯒꯦ ꯇꯧꯋꯦ ꯑꯩꯒꯤꯁꯦ ꯑ
ꯑꯃꯁꯤꯅ ꯅꯥꯔꯦꯒ ꯋꯥꯔꯦꯒ ꯃꯁꯥꯁꯦ ꯀꯩꯝꯇ ꯑꯐꯕꯁꯦ ꯆꯥ ꯌꯥꯗ꯭ꯔꯕꯅꯤꯅ ꯏꯁꯦ ꯍꯥꯏꯒꯠꯂꯛꯑꯦ ꯉꯍꯥꯛ ꯅꯤꯡꯗꯦꯍꯦ
ꯅꯥꯔꯦ ꯍꯥꯏꯕ꯭ꯔꯣ
ꯉꯝꯗ꯭ꯔꯤ
ꯍꯧꯖꯤꯛ ꯋꯥꯗꯕ ꯃꯤꯐꯥꯎ ꯂꯩꯇꯦ ꯃꯁꯥ ꯃꯁꯥꯅ ꯉꯝꯅꯕ ꯇꯧ ꯇꯥꯔꯦ
ꯃꯥꯅꯦ ꯋꯥꯔꯦ ꯑꯩꯈꯣꯏꯁꯨ ꯋꯥꯔꯦ ꯄꯨꯟꯁꯤꯁꯦ
ꯋꯥꯔꯦꯀꯣ ꯌꯥꯗ꯭ꯔꯦ ꯌꯥꯎꯗ꯭ꯔ ꯌꯥꯗ ꯀ ꯩꯀꯦ ꯁꯗꯦ ꯀꯌꯥꯗ ꯅꯣ ꯀꯥꯗ ꯆꯦ
ꯗꯦꯠ ꯁ ꯚꯦꯟ ꯃꯟꯗꯦ ꯆꯥꯔꯝꯒꯅꯤ
ꯎꯝ ꯄꯨꯡ ꯀꯌꯥꯕꯨꯣꯛ ꯀ꯭ꯂ ꯀ꯭ꯂꯥꯁꯅꯣ
ꯇ꯭ꯋꯨꯁꯗꯦ ꯇꯥꯔꯅꯦ ꯍꯌꯦꯡꯁꯤ ꯈꯛꯇꯪ ꯉꯥꯏꯔꯦ ꯑꯁ ꯄꯨꯡ ꯑꯅꯤꯒ ꯀꯌꯥꯅꯣꯝ ꯑꯣꯏꯕꯅꯤ
ꯎꯃꯒꯦ
ꯎꯝ
ꯀꯣꯏꯕ ꯅꯠꯇꯦꯗ ꯑꯗꯨꯗꯤ ꯑꯩ ꯁꯇꯔꯗꯦ ꯇꯥꯕ ꯃꯥꯜꯂꯦ ꯑꯩꯅ ꯑꯩꯠꯇꯤ ꯅꯥꯏꯟꯠꯁꯦ ꯑꯩ ꯉꯟꯅ ꯂꯥꯛꯀꯦ ꯑ ꯇꯖꯦ ꯁꯇꯤ ꯂꯩꯌꯦ ꯀꯣ ꯅ ꯑꯦꯛꯖꯥꯝ ꯀꯔꯝ ꯀꯥꯟꯗ ꯊꯥꯗꯣꯏꯅꯣ ꯑꯗꯨꯕꯣ
ꯑꯒꯁ ꯇꯥꯅꯤ ꯑꯁ ꯃꯊꯥ ꯆꯑ ꯇꯨ ꯀꯖꯣꯏ
ꯈꯟꯒꯠꯇꯣꯏꯅ ꯄꯨꯜꯂꯞ ꯄꯥꯁ ꯇꯧꯕꯈꯩ ꯈꯟꯗꯣꯏꯔꯥ
ꯎꯝ
ꯑꯁ ꯇꯧꯗ꯭ꯔꯗꯤ ꯂꯩꯍꯧꯗꯣꯏꯔꯕ ꯑꯗꯨꯗꯩꯗꯨꯕꯣ ꯆꯥꯟꯁꯇ
ꯇꯧꯅꯤꯗ ꯇꯧꯍꯟꯒꯅꯤ ꯀꯩꯅꯣ ꯇꯧꯍꯟꯒꯅꯤ ꯃꯤꯟꯁ ꯂꯣꯏꯅ ꯃꯤꯁꯨ ꯇꯧꯅꯕ ꯊꯥꯔꯛꯀꯅꯤ
ꯑꯝ ꯄ꯭ꯔꯤꯚꯤ ꯍꯁꯁꯤꯒꯤ ꯑꯃꯨꯛ ꯀꯧꯔꯕ ꯃꯥꯜꯂꯦ ꯍꯧꯖꯤꯛ
ꯎꯝ ꯀꯧꯔꯦ ꯅꯪ ꯊꯥꯖꯅꯤꯡꯉꯦ
ꯌꯥꯔ ꯑꯣꯏꯌꯦ
ꯎꯝ
ꯂꯥꯏꯔꯤꯛꯁꯤꯡ ꯑꯁꯤꯗꯤ ꯄꯥꯕ ꯍꯧꯗ꯭ꯔꯕꯗꯤ ꯀꯩꯅꯣꯒꯤ ꯑꯦꯛꯖꯥꯝꯁꯤ
ꯅꯪ ꯀꯩꯗꯧꯔꯤꯅꯣ ꯄꯥꯔꯣ ꯅꯨꯡꯗꯥꯡꯗꯣ ꯄꯥꯔꯣ ꯅꯪꯒꯤ ꯃꯊꯥ ꯁꯥꯕꯗ ꯀꯅꯥꯅꯁꯨ ꯌꯥꯎꯕꯤꯕ ꯅꯠꯇꯦ ꯂꯥꯏꯔꯤꯛꯇꯣ ꯇꯧ ꯁꯥꯎꯅꯤꯡꯉꯦ ꯀꯔꯤꯒꯤ ꯊꯕꯛ ꯏꯪꯈꯥꯡ ꯁꯨꯕ ꯏꯒ ꯀꯩꯝꯇ ꯌꯥꯎꯔ
ꯎꯝ ꯍꯅꯤꯃꯛ ꯊꯥꯖꯟꯈ꯭ꯔꯦ
ꯀꯔꯤ
ꯑꯦꯛꯖꯥꯝ ꯑꯅꯤꯃꯨꯛ ꯊꯥꯖꯤꯟꯈ꯭ꯔꯦꯕ
ꯑꯅꯤꯃꯛ ꯇꯤꯛ ꯇꯧꯋꯤ ꯅꯠꯇ꯭ꯔꯣ
ꯅꯠꯇꯦ ꯇꯣꯉꯥꯟ ꯇꯣꯉꯥꯟ ꯑꯃ ꯂꯣꯏꯔꯒ ꯑꯃ ꯇꯧꯋꯦꯕꯀꯣ
ꯄꯩꯁꯥ ꯇ ꯀꯥꯟꯗ ꯀꯥꯟ ꯊꯕ
ꯎꯝ
ꯄꯩꯁꯥꯝ ꯎꯊꯤ
ꯊꯒꯄꯥ ꯆꯅꯤ ꯑꯃꯗ ꯌꯥꯎꯔꯛꯑꯗꯤ ꯐꯩꯗꯅ ꯎ ꯑꯩ ꯔꯦꯟꯨ ꯔꯦꯟꯇꯨ ꯑꯁ ꯃꯥꯂꯦꯝ ꯉꯕꯤꯣ ꯔꯦꯟꯇꯨꯗꯤ ꯑꯩ ꯇꯜꯂꯦꯕꯣ ꯑꯩꯗꯤ ꯃꯆꯤꯟ ꯂꯩꯔꯤ ꯃꯇꯥꯏꯒꯨꯝꯕꯗ ꯂꯩꯔꯤ ꯃꯅꯦ
ꯑ
ꯁꯣꯔꯣꯛ ꯃꯄꯥꯟꯗ ꯂꯩꯅꯤꯡꯉꯦ ꯑꯗꯨ ꯃꯤꯒꯁꯨ ꯂꯩꯃꯤꯟꯅꯅꯤꯡꯗꯦꯕ ꯑꯗꯨꯝ ꯂꯩꯅꯤꯡꯉꯦꯕ ꯍꯧꯖꯤꯛꯇꯤ ꯃꯤꯒ ꯂꯩꯃꯤꯟꯅꯔ ꯀꯩꯁꯨ ꯅꯨꯡꯉꯥꯏꯔꯣꯏꯗꯅꯀꯣ ꯎꯝ
ꯂꯩꯃꯤꯟꯅꯔꯣꯏ ꯀꯗꯧ ꯂꯩꯃꯤꯟꯅꯗꯣꯏꯅꯣ ꯃꯤꯒ ꯀꯝꯄ꯭ꯔꯣꯃꯥꯏꯁ ꯇꯧꯅꯕ ꯇꯜꯂꯦ
ꯎꯝ
ꯆꯀꯠ ꯆꯀꯠ ꯉꯥꯡꯅꯕ
ꯑꯃꯅ ꯑꯃꯨꯛ ꯑꯦꯝ ꯌꯨ ꯑꯣꯄꯣꯖꯤꯠꯀꯤꯗꯣ
ꯑ
ꯑꯗꯨꯗ ꯔꯦꯟ ꯑꯃꯗꯤ ꯍꯥꯏꯔꯝꯕꯅꯦꯕꯀꯣ ꯂꯤꯁꯤꯡ ꯑꯅꯤꯗꯤ ꯊꯤꯗꯧꯕ ꯑꯗꯨꯗꯤ ꯅꯨꯡꯉꯥꯏ ꯍꯥꯏꯕꯅꯤ ꯑꯗꯨ ꯀꯔꯥꯏꯋꯥꯏꯗꯅꯣ ꯈꯪꯗ꯭ꯔꯦ ꯐꯖꯅ ꯍꯪꯍꯧꯗ꯭ꯔꯕ ꯑꯩꯗꯣ ꯎꯝ ꯍꯣꯁꯇꯦꯜꯗ ꯂꯩꯕ ꯍꯥꯏꯗꯨꯗꯤ ꯌꯥꯗꯧ ꯃꯥꯟꯗ꯭ꯔꯦꯕ
ꯌꯥꯔꯣꯏ
ꯎꯝ ꯑꯗꯣ ꯑꯩ ꯂꯩꯁꯨ ꯂꯩꯅꯤꯡꯗ꯭ꯔꯦ ꯍꯥꯏꯗꯤ ꯇꯝꯗꯕꯤ ꯂꯩꯕꯅꯤꯅ ꯋꯥꯗꯣ
ꯎꯝ
ꯃꯣꯏꯅ ꯉꯥꯡꯕꯗ ꯁꯨꯝ ꯂꯥꯟꯅ ꯂꯩꯕꯅꯦꯅ ꯇꯟꯕꯗ ꯑꯃꯨꯛ
ꯎꯝ
ꯅꯣꯏ ꯍꯣꯁꯇꯦꯜꯒꯤ ꯍꯟꯗꯛ ꯊꯥꯖꯤꯟꯕꯗꯨꯗ ꯊꯥꯖꯤꯟꯕ ꯌꯥꯔꯅꯤꯀꯣ
ꯎꯝ ꯏꯁꯃꯣꯛꯕꯣꯛꯁꯤꯦ ꯍꯥꯎꯅꯤꯡ ꯃꯩ ꯊꯥ ꯂꯩ
ꯄꯩꯁꯥꯁꯅ ꯂꯩꯃꯟꯗ ꯇꯧꯕꯅꯤꯀꯣ
ꯌꯥꯅꯤ ꯃꯅꯥ ꯍꯟ ꯇ ꯂꯩꯉꯅꯤꯖꯏꯕ
ꯎꯝ ꯏ ꯂꯩ ꯌꯒ ꯑꯗꯨ꯭ꯔꯒꯦ
ꯅꯤꯡꯉꯟꯅ ꯑꯗꯨꯗꯤ ꯍꯉ ꯎꯗꯤꯗꯀꯣ
ꯍꯣꯡꯉꯦ ꯑꯗꯨꯏꯁꯨ ꯁꯤꯡ ꯑꯁꯕꯅ ꯐꯩ ꯁ꯭ꯋꯥꯏꯗ ꯌꯣꯜꯂꯤ ꯄꯣꯠ ꯆꯩꯈꯩꯁꯦ ꯃꯊꯣꯡ ꯃꯔꯥꯡ ꯇꯥꯗꯅ ꯎꯝ
ꯎꯝ ꯑꯃꯅꯤ ꯃꯔꯥꯛ ꯆꯥꯏꯕꯤ ꯅꯥꯝꯃ ꯀꯣꯠꯄꯤꯗꯣ ꯂꯤꯁꯤꯡ ꯃꯉꯥꯗ ꯌꯥꯅꯤ ꯍꯥꯏꯗꯤ ꯀꯣꯛꯛ ꯃꯆꯥ ꯑꯃꯅꯤ ꯍ ꯆꯥꯏꯕꯤꯗꯣ
ꯎꯝ
ꯏꯃꯥꯟꯅꯗꯤ ꯁꯥꯏꯕ ꯑꯗꯨꯗ ꯃꯔꯛ ꯇꯥꯏꯗ꯭ꯔꯁꯨ ꯌꯥꯕꯨꯗꯤ ꯌꯥꯏꯔꯅꯤ ꯃꯅꯥꯎꯗ ꯈꯔ ꯆꯥꯎꯅ ꯁꯥꯔꯒ ꯀꯣ
ꯎꯝ
ꯏꯃꯥꯟꯅꯕꯤ ꯑꯃ ꯐꯦꯕꯋꯥꯔꯤꯗ ꯂꯨꯍꯣꯡꯗꯣꯏꯅꯤ ꯑꯗꯨ ꯌꯥꯝ ꯅꯨꯡꯉꯥꯏꯒꯤ ꯑꯕꯅꯦꯁꯤ ꯃꯆꯨꯗꯨꯅ ꯉꯔꯥꯡꯒꯤ ꯐꯨꯔꯤꯠ ꯃꯆꯨꯗꯣ ꯍꯣꯡꯕ꯭ꯔꯥ ꯐꯗ ꯄꯇꯥ ꯂꯣꯗꯣ ꯑꯗꯨ ꯅꯠꯇꯕ ꯈꯔ ꯄꯥꯕꯅ ꯑꯩꯅ ꯈꯔ ꯄꯥꯕꯒꯤ ꯈꯔ ꯃꯆꯨꯗꯨ ꯋꯥꯎꯊꯣꯛꯄ ꯑꯗꯨꯗꯒꯤ ꯀꯅꯥꯅ ꯊꯕꯛ ꯁꯨꯏꯁꯦ
ꯑ ꯃꯄꯥꯟꯗꯅꯤꯗ ꯃꯤ ꯃꯌꯨꯝ ꯁꯥꯕꯩꯅꯦ ꯈꯥ
ꯎꯝ ꯐꯣꯟ ꯁꯤꯁꯂ ꯁꯤꯂ ꯁꯤꯂ
ꯀ ꯑꯣꯒꯔ
ꯅꯪ ꯃꯔꯨꯞꯀꯤ ꯃꯤꯗꯨ ꯀꯝꯗꯧꯈ꯭ꯔꯦ
ꯌꯥꯔꯅꯤ ꯌꯥꯖꯔꯅꯤ ꯍꯦꯒ ꯍꯥꯏ ꯈꯥꯕ ꯇꯥꯕ꯭ꯔꯥ ꯑꯩꯈꯣꯏꯒꯤ ꯁꯤꯗ ꯌꯨꯝ ꯁꯥꯕ ꯃꯈꯣꯜꯁꯦ ꯀꯦꯝ ꯇꯧꯗꯦ ꯍꯤꯞꯄꯤ ꯅꯨꯡꯁꯥꯏ ꯌꯥꯝꯝꯁꯥꯏ ꯅꯪꯕꯤ ꯁꯥꯗ꯭ꯔꯣ ꯃꯩꯗꯤ ꯂꯥꯛꯇ꯭ꯔꯕꯣ ꯃꯩꯕꯣ ꯅꯨꯡꯉꯥꯏꯇꯦꯍꯦ ꯃꯩꯅꯤ ꯀꯥꯏꯅ ꯅꯨꯡꯁꯥꯁꯤꯒ ꯄꯦꯂ ꯀꯣ ꯄꯦꯂꯦ ꯃꯇꯝ ꯂꯦꯟꯕꯗ ꯋꯥꯔꯦ ꯃꯇꯝ ꯂꯦꯟꯕꯗ ꯂꯥꯏꯔꯤꯛꯁꯨ ꯄꯥꯅꯤꯡꯗꯦ ꯄꯥꯒꯗꯧꯗꯤ ꯌꯥꯝ ꯂꯩ ꯅꯪꯗꯤ ꯂꯩꯇ꯭ꯔꯣ ꯂꯥꯏꯔꯤꯛ ꯄꯥꯗꯧꯕ ꯑꯩꯁꯨ ꯆꯠꯅꯤꯡꯉꯦ ꯍꯌꯦꯡ ꯆꯠꯇꯣꯏꯅꯦ ꯅꯪ ꯄꯨꯔꯣ ꯂꯥꯛꯑꯣ ꯆꯠꯁꯦ ꯄꯨꯕꯤꯒꯦ ꯂꯧꯕ ꯂꯥꯛꯑꯣ ꯍꯥꯏꯕ ꯂꯧꯕꯗꯤ ꯅ